ꯑꯣ ꯇꯥꯏꯌꯦꯀꯣ ꯑꯣ ꯆꯛ ꯆꯥꯔꯕ ꯕꯣ
ꯑ ꯇꯥꯗ꯭ꯔꯤ ꯅꯪꯗꯤ
ꯆꯥꯗ꯭ꯔꯤꯌꯦ ꯉꯁꯤꯗꯤ ꯊꯦꯡꯉꯦꯅꯥ ꯅꯈꯣꯏꯁꯨ
ꯉꯁꯥꯏ ꯕꯣꯜ ꯁꯥꯟꯅꯕ ꯆꯠꯇ꯭ꯔꯤꯉꯩꯗ ꯆꯥꯕꯀꯣ
ꯑꯣ ꯕꯣꯁ ꯅꯕ꯭ꯔꯥ ꯅꯪꯁꯨ
ꯎꯝ
ꯑꯣ ꯉꯁꯤꯗꯤ ꯀꯔꯤ ꯀꯔꯤ ꯇꯧꯔꯦ
ꯁꯤ ꯂꯧ ꯆꯠꯂꯦ
ꯑꯣ ꯀꯔꯤ ꯀꯔꯤ ꯊꯥꯏ ꯍꯥꯏꯕ ꯅꯪ ꯉꯔꯥꯡ ꯍꯥꯏꯥꯏꯕꯗꯣ
ꯀꯋꯥꯗꯨ
ꯀꯣ ꯑꯗꯣ ꯃꯅꯥꯔꯥ ꯅꯠꯇ꯭ꯔꯒ ꯀꯔꯤꯔꯥ
ꯄꯥꯝꯕꯤꯗꯣ ꯍꯣꯏ
ꯑꯣ ꯃꯔꯨꯗꯣ
ꯎꯝ
ꯑꯣ ꯑꯁ ꯍꯧꯒ ꯍꯧꯒꯦꯗꯧꯕꯗꯤ ꯋꯥꯠꯂꯤꯕ꯭ꯔꯥ
ꯍꯧꯥꯎꯔꯤꯦ
ꯑꯗꯨꯗꯤ ꯄꯩꯁꯥꯗꯤ ꯌꯥꯝ ꯂꯥꯛꯂꯝꯕ꯭ꯔꯅꯤꯅ
ꯍꯝ
ꯅꯪꯒꯤꯅꯦ ꯍꯥꯏꯕ ꯅꯠꯇ꯭ꯔꯣ
ꯃꯥꯅꯦꯗꯤꯁꯤꯌꯥ ꯗꯤꯁꯤꯌꯥꯅ ꯊꯥꯕꯅꯤꯅꯦ
ꯑꯣ ꯑꯗꯨꯗꯤ ꯀꯗꯥꯏ ꯀꯗꯥꯏꯗ ꯄꯤꯒꯅꯤ ꯑꯗꯨꯗꯤ
ꯍꯥꯥ
ꯄꯤꯅꯤꯡꯉꯥꯏ ꯃꯐꯝꯗꯤ ꯂꯩꯕ꯭ꯔꯥ ꯌꯣꯟꯅꯤꯡꯉꯥꯏ
ꯎꯝ
ꯑ ꯇꯧꯕꯀꯣ ꯅꯪꯅꯀꯣ
ꯅꯠꯇꯦꯍꯦ
ꯀꯔꯤꯇꯣ ꯀꯃꯥꯏꯅ ꯇꯧꯕ꯭ꯔꯥ ꯑꯩꯗꯤꯩ ꯈꯪꯗꯦꯅꯦ
ꯐꯥꯔꯝꯒꯤ ꯑꯩꯒꯤ ꯐꯥꯝꯒꯤ ꯇꯧꯕꯅꯤ
ꯑ ꯑ
ꯎ
ꯎꯝ ꯐꯩꯅꯦꯗꯤ ꯑꯇꯣꯞꯄꯗꯤ ꯊꯥꯗꯦ ꯑꯗꯨ ꯈꯛ ꯊꯥꯕ꯭ꯔꯥ
ꯊꯌꯦ ꯌꯣꯡꯆꯥꯛꯒꯨꯝꯕꯗ ꯊꯥꯏ ꯌꯣꯡꯆꯥꯛꯒꯨꯝꯕꯗ ꯎꯝ
ꯑꯗꯨ ꯑꯣꯏꯔꯗꯤ ꯌꯣꯡꯆꯥꯛꯁꯤ ꯌꯥꯝ ꯍꯥꯄꯥꯜꯂꯝꯒꯅꯤꯅ ꯌꯣꯡꯆꯥꯛ ꯃꯇꯝꯗ
ꯈꯔꯗꯤ ꯄꯥꯜꯂꯦ ꯌꯥꯝꯅ ꯄꯥꯜꯂꯤꯅ
ꯑꯣ ꯑꯩꯈꯣꯏꯁꯨ ꯁꯤꯗ ꯌꯣꯡꯆꯥꯛ ꯄꯥꯜꯂꯝꯕꯅꯦꯅꯦ ꯑꯗꯨ ꯑ ꯃꯥꯒꯤ ꯃꯅꯥ ꯑꯗꯨ ꯌꯥꯝ ꯇꯥꯏꯅ ꯀꯣ ꯃꯔꯂꯅ
ꯎꯝ
ꯑꯗꯨꯒꯤ ꯄꯥꯝꯕꯤ ꯑꯃꯈꯛ ꯍꯧꯕꯗꯨꯣ ꯀꯛꯊꯠꯄꯅꯦꯅꯦ ꯅꯍꯥꯟꯗꯤ
ꯇꯃꯨ ꯇꯃꯨꯗꯔꯣ
ꯁꯤꯗꯗꯤ ꯍꯧꯔꯁꯨ ꯌꯥꯝ ꯍꯧꯗꯦꯕ ꯑꯗꯨꯒ ꯍꯥꯎꯕꯗꯨꯁꯨ ꯁꯨ ꯑꯣꯏꯗꯦꯕ
ꯑꯣ
ꯑꯗꯨꯒꯤ
ꯀꯔꯤꯖꯟ ꯆꯥꯕꯅꯗꯣ
ꯑꯩꯗꯤ ꯆꯥꯛ ꯆꯥꯗ꯭ꯔꯤꯌꯦ ꯍꯧꯖꯤꯛꯈꯛ ꯇꯨꯏꯁꯟ ꯂꯣꯏꯔꯒ ꯍꯜꯂꯛꯄꯕꯣ
ꯇ꯭ꯨꯏꯁꯟ
ꯑꯩ ꯑꯉꯥꯡꯒꯤ ꯇꯨꯏꯁꯟ ꯇꯧꯕ
ꯑꯣ
ꯅꯪꯒꯤ ꯑꯌꯨꯛꯇꯒꯤ ꯇꯧꯕꯅꯦ ꯑꯩꯗꯤ ꯑꯨ ꯄꯨꯡ ꯃꯉꯥ ꯑꯗꯨꯗꯒꯤ
ꯋꯥꯔ ꯃꯅꯤꯅꯦ
ꯍꯣꯏ ꯕꯦꯆ ꯃꯔꯤ ꯑꯣꯏꯕꯀꯣ ꯌꯨꯝꯗ ꯆꯠꯂꯒ ꯇꯧꯕ ꯖꯥꯠ ꯣ ꯄ꯭ꯔꯥꯏꯚꯦꯠ ꯑꯣꯏꯅ ꯑꯗꯨꯃꯥꯏꯅ ꯇꯧꯕꯅꯦ ꯍꯣꯏꯗ ꯐ꯭ꯔꯤꯗ ꯂꯩꯕ ꯌꯥꯗꯦꯍꯦ ꯑꯗꯨꯒꯤ ꯃꯤꯒ ꯋꯥꯔꯤ ꯁꯥꯟꯅꯕꯁꯨ ꯃꯇꯝ ꯂꯩꯇꯕꯀꯣ ꯇꯨꯁꯥꯟ ꯆꯠꯄꯒꯤꯑꯑꯗꯤꯁ
ꯑꯩꯒꯤ ꯑꯩꯒꯤ ꯃꯤꯁ ꯅꯨꯡꯁꯤꯕꯤꯅꯤꯅꯦ
ꯇꯝ ꯅꯔꯤ ꯀꯥꯒ꯭ꯔꯁꯦꯔꯣ
ꯈꯪꯗ꯭ꯔꯦꯗ ꯆꯪꯉꯔꯣꯏ ꯃꯨꯀ
ꯑꯩꯅ ꯐꯨꯔꯒ ꯇꯥꯈ꯭ꯔꯁꯤꯔꯥ ꯆꯪꯅꯤꯉꯥꯏ
ꯇꯁꯔꯥꯗ
ꯐꯨꯗꯤ ꯐꯨꯗꯕꯅꯦ ꯑꯩꯗꯤ ꯍꯥꯏꯕꯗꯤ ꯃꯤꯒꯤ ꯃꯌꯨꯝꯗ ꯄ꯭ꯔꯥꯏꯚꯦꯠ ꯑꯣꯏꯅ ꯆꯠꯄꯅꯤꯅ ꯐꯨꯕꯖꯥꯠꯇꯨꯗꯤ ꯇꯧꯗꯦ ꯑꯗꯨꯕꯨ ꯅꯪꯕꯨꯗꯤ ꯐꯨꯕ ꯇꯥꯔꯦ ꯆꯪꯗ꯭ꯔꯗꯤ
ꯂꯥꯛꯑꯣ ꯍꯣꯏ
ꯑꯦ ꯂꯝꯕꯤ ꯌꯥꯗꯦꯍꯦ ꯂꯥꯛꯄ ꯌꯥꯗꯔꯤ
ꯂꯥꯏꯔꯤꯛ ꯍꯩꯅꯤꯡꯉꯦ ꯍꯥꯏꯔꯗꯤ ꯑꯣꯖꯥ ꯃꯅꯥꯛꯇ ꯑꯣꯏꯅ ꯂꯥꯛꯀꯦ ꯇꯧꯕꯅꯦ
ꯂꯥꯛꯑꯒꯦ ꯑꯗꯨꯗꯤ
ꯍꯣꯏ ꯎꯝ ꯃꯔꯛꯇ ꯀꯔꯤꯅꯣ ꯁꯤꯕꯥꯏꯁꯤꯡꯅ ꯐꯥꯔꯒ ꯆꯠꯍꯜꯂꯣꯏꯀꯣ
ꯈꯪꯗ꯭ꯔꯦꯍꯦ ꯑꯗꯨꯕꯨꯗꯤ
ꯁ꯭ꯀꯨꯜ ꯁ꯭ꯀꯨꯜ ꯐꯥꯕ ꯂꯩꯕ꯭ꯔꯥ ꯅꯣꯏ ꯑꯗꯨꯗꯗꯤ
ꯎꯝ ꯖꯤꯔꯤ ꯗꯗꯤ ꯂꯩꯕꯅꯤ ꯍꯣꯏ
ꯑꯣ ꯑꯗꯨꯒ ꯑꯗꯨꯒ ꯅꯛꯅꯔꯦ ꯍꯥꯏꯕ ꯅꯈꯣꯏꯁꯦꯀꯣ
ꯎꯝ
ꯑꯣ ꯑꯣ ꯑꯗꯨꯗꯒꯤ ꯃꯔꯨꯞ ꯑꯩꯒꯤ ꯃꯔꯨꯞ ꯑꯃꯁꯨ ꯂꯩꯑꯅꯤ
ꯑ
ꯀꯣꯂꯦꯖ ꯇꯝꯃꯤꯟꯅꯕꯀꯣ
ꯎꯝ
ꯈꯪꯒꯦ ꯇꯧꯕꯗꯤ ꯃꯥꯟꯗ꯭ꯔꯦ
ꯑ
ꯑꯦ ꯑ ꯅꯈꯣꯏ ꯅꯈꯣꯏꯒꯤ ꯎ ꯂꯣꯟꯁꯦ ꯀꯔꯤꯅꯣ ꯑꯩꯈꯣꯏꯒ ꯍꯥꯏꯐꯦꯠ ꯃꯥꯟꯅꯕ꯭ꯔꯥ ꯅꯣꯏꯒꯤ ꯂꯣꯟ ꯉꯥꯡꯕ ꯏꯁꯇꯥꯜꯁꯦ ꯖꯤꯔꯤꯔꯣꯝꯒ
ꯎꯝ ꯃꯅꯗꯦ
ꯑꯥ
ꯀꯣꯜ ꯇꯧꯔꯗꯤ ꯈꯪꯒꯅꯤ ꯅꯪ
ꯚꯣꯏꯁ ꯃꯦꯜꯗ ꯊꯥꯔꯛꯄ ꯌꯥꯏꯌꯦꯗ ꯈꯪꯍꯟꯅꯤꯡꯉ꯭ꯔꯗꯤ ꯑꯩꯗꯤ ꯑꯗꯨꯝ ꯊꯥꯔꯒ
ꯑꯗꯨꯅꯤ
ꯏꯕ ꯈꯨꯠꯅ ꯏꯕꯗꯨ ꯌꯥꯝ ꯇꯜꯂꯦꯕ
ꯋꯥꯗꯣ ꯌꯥꯝ ꯁꯥꯡꯅꯗꯤꯀꯣ ꯈꯨꯨꯠ ꯅ ꯏꯕꯗꯨ ꯌꯥꯝ ꯇꯜꯂꯦ ꯑꯩꯗꯤ
ꯍ ꯑꯗꯨꯅꯦ ꯑꯗꯨꯅꯦ
ꯅꯈꯣꯏ ꯅꯈꯣꯏ ꯑꯉꯥꯡꯁꯤꯡꯕꯨ ꯅꯤꯡꯁꯤꯡ ꯑꯣꯏꯕꯒꯤ ꯐ꯭ꯔꯤ ꯑꯣꯏꯕ ꯋꯥꯅꯤꯗ ꯑꯩꯁꯨ
ꯃꯥꯅꯤ ꯈꯣꯏ ꯃꯤꯁꯅ ꯁꯤꯤ ꯌꯥꯏ ꯇꯔꯦ
ꯍꯣꯏ ꯍꯣꯏ ꯔꯦꯁꯄꯦꯛ ꯂꯩꯌꯣ ꯍꯥꯏ ꯃꯥ ꯀꯠ ꯇꯧꯒꯅꯤꯀꯣ
ꯈꯔ ꯇꯧꯔꯛꯀꯅꯤ ꯏꯁꯇꯥꯔꯠꯁ ꯏꯟ ꯋꯥꯟ ꯑꯗꯩ ꯏꯪꯂꯂꯦꯟ ꯏꯪꯂꯦꯟ ꯌꯥꯔ ꯀꯕꯨꯣ ꯃꯦꯛꯦꯛꯁꯤꯀꯣ ꯐ꯭ꯔꯥꯟꯁ ꯅꯣ ꯋꯦꯁ ꯋꯤꯊꯤꯟ ꯇꯨ ꯑꯥꯋꯥꯔꯁ
ꯐꯨꯠꯕꯣꯜ ꯌꯦꯡꯕ꯭ꯔꯥ ꯅꯈꯣꯏꯗꯤ
ꯑꯧ ꯌꯦꯡꯉꯅꯤ ꯑꯃꯨꯛꯀ ꯌꯦꯡꯉꯅꯤ
ꯑꯣ ꯑꯩꯗꯤ ꯌꯦꯡꯅꯤꯡꯉꯥꯏꯁꯨ ꯃꯇꯝ ꯂꯩꯇꯦꯗ
ꯑ
ꯌꯦꯡꯁꯨ ꯌꯦꯡꯅꯤꯡꯗꯕꯀꯣ ꯍꯟꯗꯛꯀꯤꯗꯣ ꯌꯥꯝ ꯅꯨꯡꯉꯥꯏꯕꯗꯨ ꯑꯣꯏꯗꯦꯕ
ꯎꯝ ꯅꯣꯡꯉꯥꯕ ꯃꯇꯝꯗ ꯑꯃꯨꯛ ꯌꯦꯡꯉꯨꯅ ꯑꯗꯨꯗꯤ
ꯅꯨꯡꯉꯥꯏꯕ ꯃꯇꯝꯗ ꯑꯃꯨꯛ ꯌꯦꯡꯒꯅꯤ ꯍꯣꯏ ꯑꯗꯨꯕꯨ ꯇꯨꯝꯅꯤꯡꯕꯅ ꯇꯨꯝꯅꯤꯡꯕꯅ ꯍꯟꯗꯛꯁꯦ ꯇꯨꯝꯕꯗ ꯑꯩꯗꯤꯀꯣ
ꯎꯝ
ꯑꯩꯅ ꯊꯕꯛ ꯂꯩꯇꯕ ꯇꯨꯏꯁꯟ ꯇꯧꯗꯕ ꯃꯇꯝꯁꯦ ꯇꯨꯝꯕꯒꯤ ꯇꯨꯝꯕꯒꯤ ꯂꯣꯏꯔꯦꯅꯦ ꯐꯣꯟꯁꯨ ꯀꯨꯏꯅ ꯌꯦꯡꯕ ꯉꯝꯗ꯭ꯔꯦ
ꯋꯦꯠꯅꯦꯁ ꯗꯦꯗꯀꯣ
ꯎꯝ
ꯑꯃꯨꯛ ꯂꯩꯒꯅꯦꯕ ꯁꯤꯛꯁ ꯊꯥꯔꯇꯤꯗ ꯑꯦ ꯑꯦꯝꯗ ꯑꯣꯏꯅ ꯂꯩꯕꯅꯦ
ꯑ ꯉꯗꯦꯗ
ꯎꯝ ꯑꯣ ꯑꯗꯨꯒ ꯀꯩꯅꯣꯅꯦ ꯄꯣꯣꯔꯇꯨꯒꯜ ꯀ꯭ꯁꯤꯤ ꯑꯗꯣ ꯐꯣꯔ ꯊꯥꯔꯇꯤꯗ ꯑꯣꯏꯅ ꯂꯩꯒꯅꯤ ꯑꯃꯨꯛꯀ ꯌꯥꯝ ꯉꯟꯕꯗꯣ
ꯅꯈꯣꯏ ꯅꯈꯣꯏꯗꯤ ꯅꯨꯄꯥꯁꯤꯡꯗꯤ ꯑꯗꯨꯒꯨꯝꯕꯗ ꯏꯟꯇꯔꯦꯁ ꯇꯩꯕꯒꯤ ꯐꯩꯅꯦ
ꯑꯣ
ꯍꯥꯏꯗꯤ ꯌꯦꯡꯂꯡꯉꯁꯨ ꯌꯥꯏ ꯌꯦꯡꯗ꯭ꯔꯁꯨ ꯌꯥꯏ ꯗꯔꯀꯥꯔ ꯇꯥꯗꯦꯕ
ꯅꯣꯏꯗꯤ ꯅꯨꯄꯤꯅꯤꯅ ꯑꯩꯈꯣꯏꯗꯤ ꯅꯨꯄꯥꯅꯤꯅ ꯀꯩꯅꯣ
ꯗ꯭ꯔꯦꯁ ꯂꯩꯕꯗꯤ ꯌꯥꯝ ꯂꯩꯕꯅꯦꯗ ꯁꯤꯒꯨꯝꯕꯗ ꯂꯥꯎꯔꯒ ꯂꯥꯎꯑꯣ ꯂꯥꯎꯔꯒ ꯀꯣ
ꯎꯝ
ꯑ ꯍ ꯑꯗꯨ ꯇꯨꯏꯁꯟ ꯂꯧ ꯇꯨꯏꯁꯟ ꯂꯧꯅꯤꯡꯉꯦ ꯍꯥꯏꯕ ꯅꯪꯁꯨ
ꯍ ꯂꯧꯥꯎꯁꯤꯔꯣ
ꯂꯧꯔꯁꯦ ꯂꯧꯗ꯭ꯔꯁꯤꯔꯟꯂꯥꯏꯟꯗ ꯑꯣꯏꯅ
ꯂꯧꯕꯧꯕ ꯌꯥꯏ
ꯔꯦꯗꯤ ꯑꯣꯏꯔꯣꯀꯣ ꯑꯗꯨꯗꯤ
ꯕꯤꯗꯤꯑꯣ ꯀꯣꯗ ꯀꯩꯅꯣꯀꯣ
ꯍꯣꯏ ꯨꯝꯗ
ꯎꯝ
ꯑꯗꯨꯝꯅ ꯐꯥꯒꯗꯧ ꯃꯥꯜꯂꯦ ꯅꯈꯣꯏ ꯂꯥꯏꯔꯤꯛ ꯇꯝꯅꯤꯡꯗꯕꯁꯤꯡꯗꯨ
ꯎꯝ ꯐꯣꯟꯗꯩꯅꯣ ꯈꯨꯄꯥꯛꯥꯛ ꯊꯥꯔꯒꯅꯤ
ꯍꯣꯏꯗ ꯐꯣꯟꯗ ꯊꯥꯕꯅꯦꯅ ꯅꯥꯕꯅꯦꯍꯦ
ꯑꯗꯨꯗ ꯎꯟꯅꯅꯤ
ꯁꯦꯠ ꯂꯥꯎꯔꯒꯀꯣ ꯁꯤ ꯌꯥꯝ ꯂꯩꯇꯕꯅꯦ ꯑꯗꯨꯒ
ꯑ
ꯍꯝ ꯀꯔꯤ ꯀꯔꯤ ꯑꯦꯟꯁꯥꯡ ꯊꯣꯡꯕ꯭ꯔꯣ
ꯈꯪꯗꯦ ꯑꯩ ꯁꯣꯏꯗ ꯊꯣꯡꯕ꯭ꯔꯥ ꯈꯪꯗꯦ
ꯉꯔꯥꯡꯒꯤ ꯎꯁꯣꯏꯗꯣ
ꯎꯝ ꯎꯝ
ꯆꯥꯕ ꯐꯪꯗꯦꯗ ꯑꯩꯈꯣꯏꯗꯤ ꯁꯤꯗ
ꯉꯝꯗ꯭ꯔꯒ ꯀꯥꯞꯄꯒ ꯂꯩꯕꯗꯨ ꯖꯄꯥꯟꯗꯣ ꯅꯨꯡꯉꯥꯏꯇꯦꯕ ꯎꯝ
ꯎꯝ ꯍꯣꯏꯗ ꯃꯣꯏꯒꯤꯁꯅꯥꯕꯗꯨ ꯐꯖꯍꯟꯗꯤꯦꯁꯅꯕꯅꯦꯀꯣ
ꯑꯣ ꯌꯥꯝ ꯅꯨꯡꯉꯥꯏꯕꯅꯦ ꯃꯣꯏꯒꯤ ꯁꯅꯥꯗꯨꯗꯨ ꯐꯖꯅ ꯀꯥꯕꯅꯦꯕ
ꯑꯗꯨꯒ ꯗꯤꯁꯤꯄ꯭ꯂꯤꯟꯁꯨ ꯌꯥꯝ ꯂꯩꯑꯕ ꯃꯈꯣꯏꯗꯨ
ꯑꯣ ꯃꯣꯏ ꯀꯣꯁꯇꯨꯁꯨ ꯀꯣ ꯌꯥꯝ ꯍꯝꯕ ꯑꯣꯏ
ꯍꯣꯏ ꯑꯗꯨ ꯃꯥꯅ ꯂꯣꯏꯕ ꯃꯇꯝꯗ ꯎꯝ ꯀꯔꯤꯅꯣ ꯕꯥꯎꯗꯥꯎꯟ ꯇꯧꯕꯗꯣ ꯍꯪꯁꯤꯌꯦ
ꯎꯝ ꯃꯥ ꯅꯝꯕ ꯊꯟꯗꯛꯀꯣ
ꯎꯝ ꯃꯈꯣꯏ ꯑꯥꯗꯒꯤ ꯂꯥꯛꯄ ꯑ ꯃꯈꯣꯏꯒꯤ ꯃꯐꯝꯗꯒꯤ ꯑꯗꯨꯒꯤ ꯃꯐꯝꯗ ꯌꯦꯡꯕ ꯂꯥꯛꯄ ꯂꯄ ꯃꯤꯁꯤꯡꯕꯨ ꯑ ꯁꯣꯏꯔꯦꯀꯣ ꯍꯥꯏꯅ ꯀꯩꯅꯣ ꯇꯧꯕꯗꯣ ꯅꯨꯡꯁꯤꯌꯦ ꯑꯗꯣ
ꯄꯥꯟꯗꯤ ꯀꯣ ꯔꯦꯁꯄꯦꯛꯗꯤ ꯌꯥꯝ ꯂꯩꯅꯤ
ꯎꯝ ꯇꯝꯕ ꯌꯥꯏ ꯑꯩꯈꯣꯏꯁꯨ
ꯑꯩꯁꯨ ꯌꯥꯝ ꯂꯩꯕꯅꯤꯗ
ꯃꯅꯨꯡꯗꯤ ꯈꯪꯗ ꯒ ꯆ ꯄꯅꯤ ꯑꯩꯈꯣꯏꯒꯤ ꯀꯩꯅꯩꯅꯣꯁꯦ ꯑ ꯅꯈꯣꯏ ꯅꯣꯏ ꯅꯣꯏ ꯌꯨꯝꯗ ꯃꯤ ꯌꯥꯝ ꯂꯩꯕ꯭ꯔꯣ
ꯎꯝ ꯑꯩꯈꯣꯏ ꯑꯍꯨꯝ ꯈꯛꯇꯅꯦ
ꯑꯣ ꯑꯗꯨꯗꯤ ꯅꯨꯡꯉꯥꯏꯔꯝꯒꯅꯤꯅ ꯑꯩꯡꯅꯤꯡꯗꯦꯍꯦ ꯄꯣꯠꯁꯨ ꯑꯩꯅ ꯄꯥꯝꯕ ꯄꯣꯠꯁꯨ ꯐꯪꯉꯣꯏꯗꯕꯗꯨꯕꯨ
ꯀꯔꯤ
ꯀꯔꯤ ꯀꯔꯤ ꯑꯩ ꯗꯔꯀꯥꯔ ꯂꯩꯕ ꯄꯣꯠꯁꯤꯡ ꯌꯥꯝ ꯐꯪꯪꯂꯣꯏꯅ ꯅꯔꯥꯡ ꯍꯥꯏꯕꯗꯨꯗꯤ ꯀꯤꯂꯣꯃꯤꯇꯔ ꯇꯔ ꯀꯌꯥ ꯆꯠꯂꯒ ꯐꯪꯕꯅꯦ ꯍꯥꯏꯕ ꯑꯣꯛꯁꯥꯗꯨꯁꯨ
ꯑꯩꯁ ꯃꯔꯛ ꯃꯔꯛꯇ ꯑꯩꯈꯣꯏꯗ ꯑꯩꯈꯣꯏꯗꯁꯨ ꯑꯗꯨꯝ ꯂꯩꯌꯦ ꯑꯗꯣ
ꯎꯝ ꯑꯗꯨ ꯑꯣꯏꯔꯁꯨ ꯅꯨꯡꯇꯤꯒꯤ ꯅꯨꯡꯇꯤꯒꯤ ꯐꯪꯕꯗꯨ ꯄꯥꯝꯃꯤꯅ ꯍꯥꯏꯗꯤ ꯃꯐꯝꯗꯨꯣ
ꯑꯩ ꯑꯩꯅ ꯑꯩꯅ ꯑꯣꯏꯅ ꯂꯧꯍꯟꯗꯣꯏꯅꯤ ꯂꯧꯕ ꯆꯠꯇꯣꯏꯅꯤ
ꯑꯁ ꯉꯝꯔꯣꯏ ꯉꯝꯔꯣꯏ ꯇꯨꯝꯅꯤꯡꯂꯤꯉꯩꯁꯤꯗ
ꯇꯅ ꯇꯨꯝꯕꯒꯤ ꯀꯝꯄꯤꯇꯤꯁꯟ ꯌꯥꯎꯒꯅꯤ ꯑꯩꯗꯤ ꯍꯟꯗ